ꯥꯕꯥꯏ ꯇꯥꯏꯌꯦ ꯃꯇꯝ ꯃꯥꯡꯍꯟꯕ ꯌꯥꯕ ꯅꯠꯇꯦ ꯎꯝ ꯃꯥꯇꯝ ꯃꯡꯍꯟꯕ ꯌꯥꯕ
ꯎꯝ ꯅꯪꯗꯤ ꯇꯞꯄꯦ ꯋꯥ ꯉꯥꯡꯕ ꯈꯔ ꯎꯝ ꯇꯞꯄꯦ ꯇꯥꯗꯤ ꯇꯥꯏ ꯇꯥꯔꯦ ꯍꯧꯖꯤꯛ ꯇꯥꯔꯦ ꯑꯁꯤꯁꯦ ꯁꯣꯃꯣꯂꯥꯗ ꯀꯣꯜ ꯇꯧꯕꯗꯣ
ꯎꯝ
ꯃꯥꯏꯗꯤ ꯍꯦꯛꯇ ꯌꯥꯈꯤꯗꯦ ꯍꯥꯏꯕ ꯍꯦꯛꯇ ꯌꯥ ꯌꯥꯒꯤꯗꯦ ꯍꯥꯏꯕ ꯑꯩꯒ ꯇꯧꯅꯕꯗꯨ
ꯅꯒꯔꯒ
ꯃꯥꯒꯤꯗꯣ ꯁꯥꯟꯅꯗꯕꯤꯗ ꯃꯉꯥꯁꯨꯈ꯭ꯔꯕ ꯀꯩꯅꯣꯝ ꯇꯧꯔꯦ ꯑꯅꯤꯒꯛꯇ ꯁꯥꯟꯅꯔꯒ ꯑꯍꯨꯝ ꯑꯍꯨꯝꯗꯤꯅꯦ
ꯎꯝ
ꯋꯥꯔꯤ ꯁꯥꯟꯅꯗꯕꯤꯗ ꯑꯗꯨꯝ ꯀꯩꯅꯣ ꯇꯧꯈ꯭ꯔꯕ
ꯎꯝ
ꯃꯥꯏ ꯑꯗꯣ ꯃꯤ ꯑꯃꯗ ꯇꯔꯨꯛ ꯇꯔ ꯑꯗꯨꯝ ꯇꯧꯕ ꯌꯥꯏ ꯍꯥꯏꯗ
ꯍꯥꯏꯥꯏꯌꯣꯏ ꯀꯅꯥ ꯑꯗꯨꯝ ꯇꯧꯔꯛꯇ꯭ꯔꯤꯒꯦꯗꯨꯔꯥ ꯍꯥꯏꯕꯗꯤ ꯇꯔꯨꯛ ꯂ ꯑꯅꯤ ꯃꯉꯥꯗ ꯆꯗꯅ
ꯍꯣꯏ ꯑꯗꯨ ꯃꯣꯏ ꯂꯣꯏꯈꯤꯕꯗ ꯃꯣꯏ ꯂꯣꯏꯈꯤꯕꯗ ꯇꯧꯕꯕꯨꯗꯤ ꯑꯩꯈꯣꯏ ꯃꯁꯦꯟ ꯇꯧꯅꯕꯅꯦꯅ ꯄꯩꯁꯥ ꯆꯪꯒꯅꯤ ꯑꯗꯨꯗꯤ
ꯍꯣꯏ
ꯃꯣꯏꯗꯤ ꯑꯩꯈꯣꯏꯗ ꯇꯧꯔꯛꯑꯔꯣꯏꯗꯕꯅꯤꯅ
ꯃꯣꯏꯗꯤ ꯇꯧꯔꯛꯑꯔꯣꯏꯗꯕꯅꯤꯅ
ꯑꯗꯨꯅꯦ ꯑꯩꯈꯣꯏꯅ ꯈꯛꯇꯩꯅꯣ ꯇꯧꯕꯗ ꯃꯣꯏꯗ ꯆꯠꯈ꯭ꯔꯅꯤ ꯇꯧꯔꯛꯀꯗꯕꯗ ꯑꯣꯏꯅ ꯇꯧꯕꯅ ꯐꯔꯦꯀꯣ
ꯐꯩ ꯐꯩ ꯐꯩ ꯑꯗꯣ ꯑꯩꯈꯣꯏ ꯃꯧ ꯃꯆꯥꯗꯨꯁꯨ ꯁꯦꯝꯃꯨ ꯍꯥꯏꯈꯤꯕꯅꯦ ꯁꯦꯝꯃꯗꯤ ꯃꯥꯅ ꯃꯥꯏꯗꯤ ꯀꯅꯥꯝ ꯂꯩꯇꯗꯦ ꯑꯩꯈꯣꯏꯅ ꯇꯧꯔꯛꯄ ꯌꯥꯅꯤꯦ ꯑꯩꯈꯣꯏꯅ ꯑꯩꯈꯣꯏꯅ ꯑꯃꯨꯛ ꯇꯧꯕꯤꯔꯒ ꯍ
ꯆꯦ ꯀꯩꯅꯣ ꯇꯧꯕꯒꯤ ꯆꯦ ꯔꯕꯤꯅꯥꯗꯣ ꯀꯣꯜ ꯇꯧꯔꯝꯕꯅꯦ ꯑꯩꯅ
ꯎꯝ
ꯑꯗꯨꯒ ꯃꯥꯁꯨ ꯊꯕꯛ ꯇꯧꯔꯤ ꯍꯥꯏꯕꯗꯨ ꯉꯁꯥꯏ ꯌꯥꯗꯕꯗꯨꯗ ꯑꯗꯨꯗ ꯐꯗꯤ ꯃꯥ ꯀꯣꯜ ꯇꯧꯁꯦ ꯍꯟꯂꯛꯑꯅꯦ ꯉꯥꯏꯦ ꯁꯣꯝꯜꯂꯥꯟ ꯇꯧꯔꯤꯉꯩꯗ ꯑꯃꯨꯛꯀ ꯄꯥꯏꯈꯠꯂꯀꯥꯟꯗ ꯉꯥꯛ ꯊꯣꯡꯏꯦ ꯅꯪ ꯄꯨꯡ ꯀꯌꯥꯗ ꯌꯥꯗꯣꯏꯅꯣ ꯏ
ꯑꯩꯈꯣꯏ ꯐꯥꯡꯖꯤꯟꯅꯔꯦꯕ
ꯑ ꯑꯗ ꯑꯩꯅ ꯏꯆꯦ ꯑꯩꯗꯣ ꯊꯦꯡꯉꯗꯤ ꯅꯨꯡꯉꯥꯏꯇꯕ ꯍꯥꯏꯕꯗꯨꯗ ꯑꯣ ꯃꯤ ꯑꯗꯨꯗꯤ ꯀꯅꯥꯅꯣ ꯑꯃꯨꯛ ꯁꯥꯟꯅꯔꯝꯃꯣ ꯃꯤꯅꯤꯠ ꯃꯉꯥ ꯂꯩꯔ ꯇꯧꯔꯛꯀꯦꯒ ꯍꯥꯏꯔꯝꯕꯅꯦꯕ ꯑꯗ ꯑꯗꯣ ꯑꯗꯨ ꯌꯥꯏꯌꯦꯦꯅ ꯈꯪꯉꯝꯃꯗꯤ ꯍꯥꯏꯔꯝꯃꯣꯏꯗꯕꯅꯤ ꯍꯥꯏꯕ
ꯌꯥꯏ ꯍꯥꯏꯕꯗꯤ
ꯃꯤ ꯑꯩꯈꯣꯏ ꯃꯁꯦꯟ ꯇꯧꯅꯕꯗ ꯍꯦꯟꯅ ꯌꯥꯏ ꯈꯪꯉꯝꯃꯗꯤ ꯑꯩꯈꯣꯏꯅ ꯍꯦꯟꯅ ꯇꯧꯅꯔꯝꯃꯣꯏꯗ꯭ꯔꯣ ꯄꯩꯁꯥꯗꯣ ꯍꯦꯟꯅ ꯍꯦꯟꯗꯣꯏꯅꯦ
ꯑꯣ ꯑꯩꯈꯣꯏ ꯍꯥꯏꯁꯦ ꯇꯔꯨꯛ ꯇꯔꯨꯛꯇꯒꯤꯗꯤ ꯍꯦꯟꯕ ꯌꯥꯗꯕ꯭ꯔ ꯇꯔꯣ ꯇꯔ
ꯌꯥꯏ ꯍꯥꯏꯌꯦꯕ ꯇꯔꯨꯛꯇ ꯇꯔꯦꯠ ꯅꯤꯄꯥꯟ ꯇꯧꯋꯦ ꯍꯥꯏꯕ ꯆꯦ ꯁꯣꯃꯂꯥ ꯍꯣꯏ ꯑꯗꯨꯗꯤ ꯃꯣꯏꯗ ꯇꯧꯔꯨꯕꯗꯨꯗꯤ ꯑꯩꯈꯣꯏꯅ ꯄꯩꯁꯥꯗꯣ ꯍꯣꯏ ꯑꯩꯈꯣꯏꯕꯨꯗꯤ ꯐꯪꯉꯅꯤ ꯑꯗꯨ ꯃꯣꯏꯅ ꯇꯧꯔꯛꯄꯒꯤꯗꯤ ꯑꯩꯈꯣꯏꯗꯤ ꯐꯪꯉꯔꯣꯏꯗꯅ ꯑꯗꯨ ꯅꯣꯏ ꯅꯪꯗ ꯇꯧꯔꯗꯤ ꯅꯪꯅ ꯇꯧꯔꯛꯄꯗꯁꯨ ꯑꯩ ꯑꯩꯅꯁꯨ ꯐꯪꯉꯅꯤ ꯅꯪꯅꯁꯨ ꯐꯪꯉꯅꯤ ꯑꯩꯈꯣꯏ ꯃꯁꯦꯟꯁꯨ ꯐꯪꯅꯔꯅꯤ ꯅ ꯅꯪꯅ ꯑꯃꯨꯛꯇꯧꯩꯅꯅ ꯇꯧꯔꯛꯄ ꯍꯦꯟꯅ ꯇꯧ ꯇꯥꯔꯗꯤ ꯑꯩꯈꯣꯏꯁꯤꯅ ꯍꯦꯟꯅ ꯐꯪꯅꯩꯗꯅ ꯃꯣꯏꯗ ꯇꯧꯔꯨꯕꯗꯨꯗꯤ ꯑꯩꯈꯣꯏꯗ ꯇꯧꯔꯛꯑꯔꯣꯏꯕ ꯐꯪꯉꯔꯣꯏꯕ ꯑꯩꯈꯣꯏ
ꯍꯣꯏ ꯇꯕꯨ ꯆ
ꯂꯨꯆꯤ ꯁꯨ ꯃꯂꯥꯗꯣ ꯍꯦꯛꯇ ꯌꯥꯗꯕ ꯍꯦꯛꯇ ꯌꯥꯗꯕ ꯃꯥꯏꯗꯣ ꯑꯍꯨꯝ ꯆꯠꯈ꯭ꯔꯦꯕ ꯐ꯭ꯔꯤꯗ
ꯄꯩꯁꯥ ꯆꯪꯉꯛꯑꯅꯤ ꯍꯥꯏꯔꯦ ꯇꯥ ꯑꯃꯒꯤ ꯃꯅꯨꯡꯗ
ꯁꯚꯦꯟ ꯗꯦꯖ ꯑꯣꯔ ꯇꯨ ꯐꯤꯐꯇꯤꯟ ꯍꯥꯏꯕ ꯅꯠꯇ꯭ꯔꯥ ꯁꯚꯦꯟ ꯇꯨ ꯐꯣꯔꯇꯤꯟ ꯋꯥꯔꯀꯤꯡ ꯗꯦꯖ ꯍꯥꯏꯕ ꯅꯠꯇ꯭ꯔꯣ
ꯑꯝꯗ ꯆꯪꯖꯔꯛꯑꯅꯤꯁꯤꯦ
ꯅꯪ ꯀꯌꯥ ꯁꯨꯔꯒꯦ ꯃꯤ ꯁꯥꯟꯅꯕ ꯐꯣꯟ ꯅꯪꯅ ꯇꯧꯕ
ꯐꯤꯗꯤꯌꯥꯒ ꯆꯦꯒ ꯇꯧꯔꯤꯗꯨ ꯈꯛꯇꯅꯦ ꯏꯦꯗ ꯇꯔꯨꯛ ꯐꯤꯗꯤꯤꯌꯥꯅ ꯃꯉꯥ ꯑꯗꯨ ꯈꯛꯇꯅꯦ
ꯎꯝ
ꯏꯆ ꯏꯆꯦꯗ ꯇꯔꯨꯛꯨꯗꯤ ꯑꯗꯨ ꯃꯉꯥ ꯑ
ꯑꯗꯨꯅꯦ ꯑꯩꯒꯤ ꯃꯤ ꯏꯆꯦ ꯁꯣꯃꯣꯂꯥꯁꯨ ꯇꯧꯔꯛꯑꯣ ꯍꯥꯏꯔꯛꯄꯗꯨꯗ ꯅꯨꯡꯉꯥꯏꯇꯗꯅꯅꯦ
ꯕꯕ
ꯇꯧꯕꯤꯕꯅꯦꯕ ꯑꯗꯣ ꯃꯥꯒꯤꯗꯣ ꯐ꯭ꯔꯤꯗ ꯃꯌꯥꯝ ꯆꯠꯈ꯭ꯔꯦꯕ ꯑꯩꯗꯣ
ꯎꯝ
ꯌꯥꯗꯦ ꯌꯥꯗꯦ ꯇꯧꯔꯒ
ꯅꯣꯡ ꯇꯥꯗ꯭ꯔꯣ ꯚꯥꯏ
ꯎꯝ ꯈꯔ ꯈꯔ ꯇꯥꯕ ꯃꯥꯜꯂꯤ ꯅꯤ ꯚꯏ
ꯚꯥꯏ ꯑꯩ ꯅꯣꯏ ꯊꯣꯡꯒꯥꯟꯗ ꯂꯥꯛꯏꯒꯦ
ꯑ
ꯁꯥꯇꯤꯟꯁꯦ ꯈꯜꯂꯦꯚꯏ
ꯍ ꯀꯟꯅ
ꯉꯥꯎꯔꯦ ꯃꫭꯏꯅꯤ ꯀꯥꯡꯕꯨꯁꯦ ꯉꯥꯕꯨ ꯍꯥꯏꯁꯦ ꯄꯨꯥꯎꯗ ꯆꯥꯛ ꯊꯤꯂꯕꯨꯔꯣ ꯆ ꯊ ꯊꯤꯜꯂꯧꯔꫭ ꯀꯃꯥꯏ ꯇꯧꯕꯅꫭꯁꯤꯗꯤ
ꯆꯥꯛꯁꯦ ꯑꯩꯒꯤꯁꯤꯗ ꯆꯥꯔꯒ ꯐꯣꯟꯁꯦ ꯃꯥꯏ ꯃꯥꯏ ꯄꯥꯏꯅꯔ ꯆꯥꯃꯤꯟꯅꯕ ꯑꯗꯨ ꯑꯣꯏꯔꯗꯤ ꯅꯪ ꯑꯥ ꯄꯨꯡ ꯑꯃꯔꯛꯀꯅꯤꯌꯦ ꯅꯪꯒꯤꯔ ꯑꯩ ꯏꯔ ꯈꯔꯗꯤ ꯂꯣꯏꯅꯒꯅꯤꯗꯅ
ꯍꯥ
ꯐꯝꯃꯒ ꯍꯦꯛꯇ ꯁꯥꯟꯅꯔꯕ ꯗꯨꯝ
ꯎꯝ ꯍꯨꯛ ꯍꯨꯛꯇ ꯅꯥꯀꯟ ꯅꯥꯀꯟꯗ ꯑꯣꯟꯊꫭꯛ ꯊꫭꯛꯇꯅ ꯆꯜꯂ ꯂꫭꯏꯔꯦ
ꯍꯨꯝ ꯑꯃꯁꯦ ꯂꯦꯝꯅ ꯃꯥꯡꯍꯟꯕ ꯌꯥꯗꯦꯅ
ꯂꯦꯝꯅ ꯂꯩꯕꯗꯗꯤ ꯑꯩꯈꯣꯏ ꯅꯨꯡꯉꯥꯏꯇꯗꯅ ꯂꯦꯝꯅ ꯍꯦꯛ ꯂꯩꯕꯗꯨꯗ ꯁꯥꯟꯅꯕ ꯑꯗꯨꯃꯛꯇꯤ ꯂꯥꯏꯔꯤꯛ ꯄꯥꯕ ꯌꯥꯕꯅꯤꯅ ꯑꯩꯅ
ꯑꯥ ꯈ ꯈꯟꯗ꯭ꯔꯅꯦ ꯄꯨꯡ ꯃꯥꯄꯟꯒꯨꯝꯕ ꯇꯥꯈ꯭ꯔꯒꯗꯤ ꯊꯦꯡꯉꯗꯤꯕꯨ ꯅꯨꯡꯉꯥꯏꯇꯦ ꯃꯥꯅꯦ ꯃꯇꯝꯁꯤꯅꯁꯨ ꯅꯠꯇ꯭ꯔ ꯇꯥꯔꯒꯗꯤ ꯌꯥꯝ ꯅꯨꯡꯉꯥꯏꯅ ꯁꯥꯟꯅꯕ ꯌꯥꯒꯗꯕꯅꯤ ꯑꯦ ꯑꯦꯛꯖꯥꯝꯁꯦ ꯂꯩꯇ꯭ꯔꯗꯤꯀꯣ ꯑꯗꯨꯅꯨꯡꯚꯥꯏ ꯆꯔꯝꯒꯗꯕꯅꯦꯈꯣꯏꯁꯤꯗꯤ ꯅꯪꯅ ꯅꯍꯥꯟ ꯑꯦ ꯅꯪ ꯅꯪ ꯅꯪ ꯇꯧꯔꯛ ꯄꯤ ꯑꯃ ꯇꯧꯈ꯭ꯔꯦ ꯀꯣꯏꯕꯅꯦ ꯀꯥꯅꯤ ꯍꯣꯏꯅꯦ ꯇꯞꯊꯦꯡꯅꯔꯗꯝꯅꯦ ꯍꯧꯖꯤꯛ
ꯃꯗꯝ
ꯆꯨꯝꯗꯅ ꯑꯣꯅꯠꯇꯣ ꯆꯦ ꯁꯨꯝ ꯃꯂꯥ ꯇꯧꯔꯒ ꯌꯥꯈꯤꯗꯕꯗꯒꯤꯩ ꯑꯩꯁꯦ ꯆꯥꯛꯁꯦ ꯊꯣꯡꯇꯣꯛꯑꯒ ꯅꯪꯁꯨ ꯕꯤꯗ꯭ꯌꯥ ꯁꯥꯟꯅꯕ ꯏꯟꯗꯤꯔꯥꯁꯨ ꯄꯨꯁꯄꯥ ꯁꯥꯟꯅꯕ ꯑꯩꯁꯦ ꯍꯥꯡꯉꯕ
ꯃꯇꯝ ꯃꯥꯡꯍꯟꯕ ꯌꯥꯗꯦꯅ ꯆꯥꯛ ꯊꯣꯡꯗꯣꯛꯄꯅ
ꯑꯗꯨꯅꯦ ꯆꯥꯛ ꯊꯣꯊꯣꯛꯑꯒ ꯆꯥꯊꯣꯛꯑꯒ ꯍꯣꯔꯦꯟ ꯑꯃꯨꯛ ꯊꯦꯡꯀꯥꯟꯗꯗꯤ ꯉꯥꯛꯇꯔꯁꯨ ꯀꯩꯅꯣ ꯌꯦꯡꯅꯤꯡꯉꯤ ꯅꯠꯇ꯭ꯔꯥ ꯑꯔꯤꯛ ꯄꯥꯜ꯭ꯔꯖꯨꯆꯅꯤꯗ
ꯐꯣꯟꯣꯟꯁꯤ ꯂ ꯍꯥꯏꯂꯔꯅꯤ ꯍꯧ
ꯍ ꯅꯍꯥꯟ ꯑꯩꯈꯣꯏꯗꯤ ꯏꯟꯗꯤꯔꯥ ꯏꯕꯥꯅꯤꯗꯤ ꯂꯣꯏꯁꯤꯜꯂꯤ ꯁꯥꯠ ꯍꯥꯏꯗꯤ ꯑꯃꯨꯛꯇꯪ ꯁꯥꯟꯅ ꯄꯔꯦꯡ ꯄꯔꯦꯡ ꯂꯣꯏꯁꯟꯈꯤꯗꯨꯅ ꯋꯥꯏꯁꯪꯗ꯭ꯔꯅꯦ ꯀꯨꯟꯊ꯭ꯔꯥꯐꯧ ꯌꯥꯏꯌꯦꯦ ꯍꯥꯏꯌꯦꯦ
ꯍꯣꯏ ꯀꯨꯟꯊ꯭ꯔꯥꯕꯧ ꯃꯤ ꯀꯨꯟꯊ꯭ꯔꯥ ꯃꯤ ꯀꯨꯟꯊ꯭ꯔꯥ ꯅꯠꯇꯦ ꯀꯣꯜ ꯇꯔꯥ ꯀꯣꯜ ꯀꯨꯟꯊ꯭ꯔꯥ
ꯀꯣꯜ ꯀꯨꯟꯊ꯭ꯔꯥ ꯑꯈꯣꯏꯅ ꯇꯧꯕꯤꯗ ꯀꯣꯜ ꯀꯨꯟꯊ꯭ꯔꯥ ꯀꯩꯅꯣ ꯇꯧꯋꯤ ꯑꯩꯒꯤ ꯃꯔꯛꯇ ꯇꯠꯈꯤꯕꯗꯣ ꯗꯨ ꯔꯤꯖꯦꯛ ꯂꯥꯛꯀꯗꯧ ꯃꯥꯜꯂꯦ ꯑꯗꯨ ꯔꯤꯖꯦꯛ ꯂꯥꯛꯀꯅꯤ ꯍꯥꯏ ꯆꯦꯔꯕꯤꯅꯥꯅ
ꯈꯪꯗꯦ ꯋꯥꯔꯤ ꯁꯥꯟꯅꯕ ꯌꯥꯔꯤꯕ꯭ꯔꯥ ꯌꯥꯗꯕ꯭ꯔꯥ ꯁꯥꯅꯔꯤꯕ
ꯖꯦꯔꯣ ꯆꯠꯂꯝꯕꯗꯒꯤ ꯑꯃꯗꯤ ꯁꯦꯝ ꯁꯦꯝꯗꯣꯛꯄꯩ ꯇꯥꯏꯞꯇ ꯇꯧ ꯁꯦꯝꯕꯖꯤꯗꯅꯦ ꯊ꯭ꯔꯤ ꯍꯟꯗ꯭ꯔꯦꯠ ꯀꯌꯥꯅꯣꯝ ꯑꯣꯏꯈ꯭ꯔꯦꯕ ꯑꯗꯣ ꯑꯗꯨ ꯊ꯭ꯔꯤ ꯍꯟꯗ꯭ꯔꯦꯗ ꯊ꯭ꯔꯤ ꯍꯟꯗ꯭ꯔꯦꯗꯁꯤꯡꯗꯣ ꯖꯦꯔꯣꯗꯩ ꯑꯗꯨꯃꯥꯏ ꯆꯛ ꯑꯈꯣꯏꯗꯤ ꯏꯌꯥꯥꯔ ꯄꯤꯁ ꯂꯩꯖꯗꯝꯅ ꯑꯋꯥꯕꯝ ꯑꯣꯏꯔ ꯁꯤ
ꯑꯣ ꯑꯣ ꯃꯤꯒꯤꯗꯤ ꯌꯥꯏꯀꯣ ꯑꯌꯥꯕ ꯃꯤꯒꯤꯗꯤ ꯑꯌꯥꯕꯗꯨꯗꯤ ꯑꯌꯥꯕꯒ ꯌꯦꯟꯅꯕ ꯌꯥꯔꯣꯢꯗ꯭ꯔꯥ ꯅꯥꯝꯃ ꯅꯥꯝꯃ
ꯈꯪꯗꯦꯅꯦ
ꯗꯤ ꯕꯤꯗꯥꯏ ꯑꯅꯤ ꯁꯨꯏ ꯍꯥꯏꯗꯤ ꯅꯥꯝꯃ ꯑꯈꯣꯏꯅ ꯋꯥꯏꯕ ꯌꯥꯔꯣꯏꯗꯔꯥ
ꯇꯥꯅꯤꯡꯗꯤꯅꯦ ꯑꯩꯖꯨ ꯐꯣꯟ ꯑꯃꯖꯤꯗ ꯑꯣꯏꯔꯗꯤ ꯏꯌꯔꯄꯤꯁ ꯃꯔꯤ ꯊꯤ ꯕꯤꯁꯦ ꯌꯥꯕꯅꯦꯕ ꯁꯤꯖꯨ ꯑꯦꯌꯔꯄꯤꯁ ꯀꯩꯅꯣ ꯌꯧꯔꯛ ꯇꯗꯅ ꯌꯥꯗ꯭ꯔꯦ ꯑꯩꯒꯤ
ꯑꯗꯨꯅꯦ ꯆꯥꯛ ꯊꯣꯡꯕ ꯁꯥꯟꯅꯩꯅꯦꯠ
ꯑꯗꯨꯅꯦ ꯍꯥꯏꯖꯦ ꯐꯝꯃꯤꯠ ꯐꯝꯃꯦꯗꯅꯀꯣ ꯊꯤꯡꯖꯤꯜꯂ ꯁꯥꯟꯅ ꯌꯥꯛ
ꯎꯝ ꯀꯣꯏꯆꯠ ꯆꯠꯇꯅ ꯌꯦꯟꯅꯖꯤ
ꯥꯃꯥꯏ ꯃꯥꯏ ꯑꯅꯤ ꯁꯨꯏꯑꯝꯅꯤ ꯑꯃ ꯂꯧꯔꯛ ꯎꯔꯣ ꯅꯪꯒꯤ
ꯃꯥꯒꯤꯅ ꯍꯟꯂꯛꯎ ꯍꯥꯏꯕꯗꯣ ꯑꯩ ꯇꯦꯕꯜꯗꯤ ꯌꯧꯔꯛꯑꯦ ꯍꯥꯏꯒꯝꯅꯦ
ꯐꯣꯇꯣ ꯊꯥꯔꯛꯇ꯭ꯔꯥ
ꯊꯥꯔꯛꯇꯦ ꯑꯩ ꯖꯨ ꯊꯥꯔꯛꯎ ꯍꯥꯏꯗ꯭ꯔꯦ ꯃꯥ ꯑꯩꯅ ꯑꯗꯨꯝ ꯀꯩꯁꯨꯠ ꯇꯧꯗꯕ ꯅꯠꯇ꯭ꯔꯥ ꯍꯥꯏꯗꯤ ꯇꯦꯛ ꯈꯣꯠꯄ ꯌꯥꯎꯗꯕ ꯅꯠꯇ꯭ꯔꯥ ꯌꯥꯎꯗꯦ ꯍꯥꯏꯔꯦ ꯇꯣꯛꯈ꯭ꯔꯦ ꯗꯔ꯭ꯥꯏꯄ ꯀ ꯑꯦꯄꯤꯁ ꯀ ꯑꯦꯄꯤꯁ ꯇꯣ ꯕ꯭ꯂꯦꯛꯇ ꯆꯦꯜꯂꯦꯕ ꯋꯥꯏꯠꯇ ꯆꯦꯟꯒꯦ ꯇꯧꯕꯗꯨꯅꯦ ꯋꯥꯏꯠꯁꯤꯅ ꯂꯤꯁꯤꯡ ꯍꯦꯜꯂꯦꯕ ꯃꯆꯨꯁꯦ ꯕ꯭ꯂꯦꯛ ꯄꯩꯁꯥꯖꯦ ꯌꯥꯝ ꯂꯩꯇꯕꯅꯤꯅ ꯑꯇꯥꯡꯕ ꯆꯦꯟꯕ ꯉꯝꯃꯣꯏꯅꯅꯦ ꯑꯩꯅꯅꯦ ꯃꯆꯨꯖꯦ ꯋꯥꯏꯠꯇꯨ ꯄꯥꯝꯕ ꯇꯥꯕ꯭ꯔꯣ ꯁꯤꯂꯥ ꯑꯣ ꯅꯪ ꯈꯨꯝꯃꯛꯈꯤꯗꯕꯖꯤꯗ ꯑꯩ ꯇꯤ ꯃꯥꯡꯒꯔꯥꯕ꯭ꯔꯥ ꯍꯥꯏꯅ ꯈꯜꯂꯨꯔꯦꯍꯦ ꯍꯣꯏ ꯅꯪꯒꯤ ꯃꯈꯣꯟꯗꯣ ꯌꯥꯝ ꯇꯞꯅ ꯇꯥꯕꯤꯗꯣ ꯑꯣꯏꯌꯦ ꯀ ꯆꯔꯕꯔꯣ
ꯍꯤ ꯍꯤ ꯍꯤ ꯆꯥꯛ ꯊꯥꯡꯒꯥꯏꯑꯗꯕꯅꯦꯖꯤ ꯍꯧꯔꯛꯑꯒꯦ ꯇꯥꯛ ꯊꯥꯡꯉꯛꯄ ꯍꯧꯔꯛꯑꯒꯦ
ꯁꯤꯂꯕꯤꯅꯥ ꯀꯣꯗꯧꯁꯤ ꯂꯩ ꯏꯕ
ꯋꯥꯔꯤ ꯊꯅꯗꯤꯅꯔꯣ
ꯑꯧ ꯑꯣꯏꯔꯝꯒꯅꯤ ꯃꯥ ꯃꯤꯅꯤꯠ ꯃꯉꯥ ꯂꯩꯔꯦ ꯀꯅꯥꯅ ꯑꯣꯏꯣꯏ ꯁꯟꯅꯔꯦ ꯃꯣꯏ ꯍꯥꯏꯗ ꯍꯥꯏꯔꯝꯕꯅꯦ ꯑꯩꯉꯣꯟꯗꯥ
ꯑꯩ ꯆꯦꯜꯠꯂꯕꯤꯅ ꯑꯝꯇ ꯍꯥꯏꯖꯜꯂꯨꯕꯁꯦ ꯁꯣꯏꯔꯦ ꯇꯔ ꯀꯈꯤꯅ
ꯁꯣꯏꯗ ꯑꯗꯨ ꯃꯉꯣꯟꯗ ꯍꯟꯗꯣꯛ ꯍꯟꯖꯤꯟꯒꯤꯗꯤ ꯅꯨꯡꯉꯥꯏꯕ꯭ꯔꯥ
ꯎꯝ ꯑꯗꯣ ꯑꯩꯅ ꯃꯥꯅ ꯇꯧꯔꯛꯀꯦ ꯑꯗꯣ ꯑꯩꯅ ꯅꯍꯥꯟ ꯃ ꯃꯦꯁꯦꯁ ꯊꯥꯕꯗ ꯍꯥꯏꯈꯤꯕꯅꯦꯕ ꯑꯗꯨ ꯍꯥꯏꯔꯝꯗ꯭ꯔꯗꯤ ꯐꯗꯣꯏꯕ ꯑꯗꯩ ꯃꯥꯒꯤ ꯇꯥꯏꯃꯤꯡꯁꯤꯒ ꯑꯩꯒꯤ ꯇꯥꯏꯃꯤꯡꯁꯤꯒ ꯈꯦꯠꯅꯔꯦꯕ ꯃꯥꯒꯤ ꯄꯨꯡ ꯃꯥꯄꯜ ꯑꯗꯨꯋꯥꯏꯗ ꯇꯧꯔꯛꯀꯦ ꯍꯥꯏꯔꯦꯕ ꯎꯝ ꯑꯩ ꯄꯨꯡꯗꯤ ꯑꯩꯒꯤ ꯃꯥꯄꯜꯗꯤꯦ ꯁꯣꯏꯔꯕꯅꯤꯅꯅꯦ ꯑꯩ ꯃꯥꯄꯟꯗꯗꯤ ꯇꯧꯅꯤꯡꯗꯕ ꯍꯥꯏꯩꯅ ꯊ ꯌꯦꯡꯉꯛꯄꯗꯗꯤ ꯑꯗꯨ ꯈꯪꯗꯦ ꯌꯦꯡꯉꯒꯦ ꯆꯥꯛ ꯆꯥꯕꯗ ꯁꯥꯟꯅꯔꯕꯁꯨ ꯌꯥꯏꯀꯣ ꯄꯨꯟꯅ ꯑꯩꯈꯣꯏ ꯑꯍꯨꯝ
ꯀꯅꯤ ꯃꯥꯒ ꯑꯩꯒ ꯁꯥꯟꯅꯗꯣꯏꯅꯤ ꯌꯥꯔꯣꯏ ꯑꯩꯒ ꯁꯥꯟꯅꯗꯣꯏꯅꯤ ꯑ ꯑꯗꯨꯝ ꯆꯥꯛ ꯆꯥ ꯀꯥꯟꯅꯗꯣꯏꯅꯤ ꯅꯨꯃꯤꯠ ꯃꯥꯡꯗ ꯑꯗꯨꯝ ꯉꯥꯡꯅꯗꯣꯏꯅꯤ
ꯅꯪꯒꯤꯗꯨ ꯈꯔ ꯉꯥꯡꯅꯕ ꯅꯨꯡꯉꯥꯏꯗꯧ ꯃꯥꯟꯗꯦ ꯑꯩꯅ ꯑꯃꯨꯛ ꯉꯥꯡ ꯅꯪꯅ ꯑꯃꯨꯛ ꯉꯥꯡꯇꯧꯗꯣ ꯅꯪ ꯀꯥꯗ ꯀꯌꯥ ꯑꯗꯨꯅꯦ ꯑꯗꯨꯅ ꯐꯔꯥ ꯇꯔꯥ
ꯎꯝ ꯇꯦꯛ ꯇꯦꯛ ꯊꯥꯡꯉꯛ ꯑꯒꯦ꯫
ꯏꯆꯦꯔꯕꯤꯅꯥꯁꯦ ꯑꯩꯅ ꯉꯔꯥꯡꯗ ꯍꯌꯦꯡ ꯇꯧꯔꯛꯑꯒꯦ ꯍꯥꯏꯔꯦ ꯉꯁꯤꯗꯨꯛ ꯍꯥꯏꯈꯤꯗꯅ ꯑꯩꯗꯤꯁ ꯏꯆꯦꯔꯕꯤꯅꯥꯁꯦ ꯀꯥꯏꯍꯧꯕ ꯑꯣꯏꯅ ꯊꯣꯛ ꯂꯩꯔꯦ ꯑꯩꯗꯤ ꯀꯃꯥꯏꯅ ꯇꯧꯅꯤ ꯎꯝ
ꯕꯦꯂꯤꯌꯥꯗ ꯋꯤꯁ ꯄꯤꯈꯤꯕ
ꯑꯥ ꯑꯩꯅ ꯑꯩꯅ ꯊꯣꯡ ꯍꯥꯡꯇꯣꯛꯑꯒ ꯍꯦꯞꯄꯤ ꯕꯥꯔꯗꯦ ꯎꯠꯁꯤꯟꯕꯤ ꯑꯃ ꯊꯥꯖꯟꯒꯦ
ꯑꯩꯗꯤ ꯍꯥꯏꯗ꯭ꯔꯤ ꯑꯩꯁꯨ ꯑꯝꯇ ꯊꯥꯔꯛꯑꯣ ꯑꯩꯗꯤ ꯍꯥꯏꯕ ꯏꯀꯥꯏꯖꯗꯅ ꯍꯥꯏꯅꯤꯃꯒꯤ ꯏꯁꯇꯦꯇꯁꯁꯨ ꯌꯦꯡꯗ꯭ꯔꯦꯕ
ꯅꯪꯁꯨ ꯑꯗꯨ ꯀꯩꯅꯣꯗꯒꯤ ꯑꯗꯨꯝ ꯋꯥꯆꯞꯇꯒꯤ ꯑꯃ ꯊꯤꯔꯒ ꯀꯣꯛ ꯊꯥꯖꯤꯟꯒꯣ
ꯑꯣ ꯊꯤꯔꯒ ꯊꯥꯖꯤꯜꯂꯤꯖꯦ
ꯍꯣꯏ ꯋꯥꯆꯞꯇꯨꯗꯅꯦ ꯃꯊꯛꯀꯤ ꯒꯤꯐꯇꯨꯗ ꯆꯪꯉꯣ ꯑꯗꯨꯒ ꯒꯤꯐ ꯀꯤ ꯀꯦ ꯁꯔꯁ ꯇꯧꯐꯝꯗꯨꯗꯤ ꯊ ꯍꯦꯄꯤ ꯕꯥꯔꯗꯦꯒ ꯊꯣꯛꯔꯛꯑꯗꯕꯅꯤ ꯄꯔꯦꯡ ꯑꯃ
ꯑꯣ ꯃꯥꯅ ꯉꯔꯥꯡ ꯊꯝꯕꯗ ꯌꯥꯝ ꯄꯥꯝꯖꯗꯕꯤ ꯊꯝꯈꯤꯕꯗꯨꯗ ꯑꯩꯗꯤ ꯇꯗꯕꯤꯗꯤ ꯏꯀꯥꯏꯖꯕ ꯃꯥꯒꯤ ꯄꯔꯇꯤꯒꯤ ꯒꯤꯐ ꯗ ꯀꯩꯅꯣꯝ ꯊꯣꯛꯈꯤꯗꯥꯏꯅꯦ
ꯃꯥꯏ ꯕꯔꯗꯦ ꯒꯤꯐ ꯃꯥꯅ ꯄꯥꯝꯕꯤ ꯑꯃ ꯀꯩꯅꯣꯝ ꯂꯩꯕꯥꯛꯅ ꯀꯩꯅꯣꯝ ꯊꯝꯒꯤꯕꯗꯣ
ꯑꯣ ꯑꯣ ꯍꯣ ꯍꯣ ꯍꯣ ꯍꯣꯏ ꯍꯣꯏ ꯍꯣꯏ ꯎꯝ ꯍꯥꯏꯗꯤ ꯍꯧꯖꯤꯛꯀꯥꯟꯗꯤ ꯑꯉꯥꯡ ꯅꯠꯇ꯭ꯔꯕꯅꯤꯅ ꯕꯥꯔꯗꯦꯒꯤ ꯒꯤꯐ ꯄꯤꯔꯛꯄ ꯀꯥꯟꯗ ꯍꯥꯏꯗꯤ ꯀꯩꯅꯣꯗ ꯑꯣꯏꯅ ꯄꯤꯔꯛꯎꯁꯤꯅꯤ ꯂꯝꯗꯨ ꯑꯣꯏꯅ ꯄꯤꯔꯛꯎꯁꯤꯅꯦ ꯃꯥꯅ ꯍꯥꯏꯁꯦ
ꯎꯝ ꯑꯃꯨꯛ ꯇꯧꯔꯛꯑꯣ ꯊꯝꯃꯒꯦ
ꯀꯔꯤꯒꯤ
ꯃꯇꯝꯁꯤ ꯌꯥꯔꯛꯇ꯭ꯔꯦ ꯆꯥꯛ ꯆꯥꯔꯨꯈꯤꯒꯦ ꯑꯃꯨꯛ ꯇꯧꯔꯣꯑꯣ
ꯍꯣꯏ꯫ ꯇꯠ ꯆꯈꯤꯅꯤ ꯃꯊꯟꯗ ꯉꯥꯏꯈꯨꯌꯣ
ꯆꯄ ꯉꯥꯏꯔꯨꯔꯅꯣ ꯌꯥꯅꯤꯑꯦ
ꯆꯈꯤ ꯁꯅꯣ ꯃꯨꯠꯂꯒ ꯇꯣꯛꯑꯁꯦ
ꯃꯨꯠꯂꯨ ꯌꯥꯗ꯭ꯔꯦ ꯃꯥꯗꯤ ꯀꯩ ꯅꯣ